ꯀꯥꯏꯌꯦ ꯇꯥꯏꯦꯅꯤꯁꯕꯤ ꯑꯩ ꯉꯍꯥꯟ ꯂꯩꯕ ꯃꯐꯝꯗ ꯑꯗꯨꯝ ꯂꯩꯌꯦ
ꯍꯥꯏꯗꯤ ꯌꯥꯝ ꯌꯥꯝꯅ ꯂꯥꯡꯕꯒꯨꯝ ꯇꯧꯕ
ꯂꯥꯡꯗꯦꯗ ꯑꯩꯅ ꯐꯦꯟ ꯊꯥꯕ ꯑꯗꯨꯏꯅꯦ
ꯋꯥ ꯂꯥꯡꯕ ꯌꯥꯗꯦꯀꯣ ꯀꯩꯅꯣꯒꯨꯝꯕ ꯑꯣ ꯏꯁꯩ ꯃꯈꯣꯟ ꯇꯥꯏꯉꯣ ꯅꯪꯁꯩꯃ ꯈꯣꯟ ꯇꯌꯦꯌꯦ
ꯇꯥꯗꯕꯅꯤꯗ
ꯑꯁ ꯑꯩꯅ ꯇꯥꯔꯒ ꯀꯃꯥꯏꯅ ꯇꯥꯔꯣꯏꯣꯏꯗꯣꯏꯅꯣ ꯅꯪꯁꯨ ꯍꯃꯜꯂꯦꯉꯣ ꯑꯩꯒꯤ ꯏꯅꯥꯎꯄꯤꯁꯦ ꯌꯥꯗ꯭ꯔꯦ ꯌꯥꯗ꯭ꯔꯦ ꯎꯝ
ꯍꯣꯏ ꯑꯩ ꯔꯨꯝꯗ ꯂꯩꯕꯩꯅꯦ ꯉꯁꯥꯏ ꯑꯁ
ꯑꯗꯨꯅꯦꯕ ꯑꯗꯨꯃꯥꯏꯅ ꯍꯥꯏꯌꯕ ꯆꯤꯟꯊꯤꯅꯨ ꯍꯥꯏꯕ
ꯆꯛꯂꯝꯃꯦ ꯀꯩꯅꯣꯝꯇ ꯆꯥꯒꯦ
ꯁꯥꯋ ꯑꯣꯛꯆꯥꯥ ꯂꯩꯕꯗꯨꯗꯤ ꯅꯣꯏꯒꯤ ꯁꯥꯊꯣ ꯑꯣ ꯌꯥꯝ ꯅꯣꯏꯅꯤꯉꯥꯏ ꯄꯔꯥꯊꯥ ꯅꯣꯏꯒꯤ ꯄꯔꯥꯊꯥꯗꯣ ꯑꯩꯈꯣꯏ ꯃꯅꯤꯄꯨꯔꯗ ꯐꯪꯕ ꯑꯗꯨꯒ ꯃꯥꯟꯅꯕ꯭ꯔꯥ ꯅꯠꯇ꯭ꯔꯒ ꯀꯃꯥꯏ ꯇꯧ
ꯃꯅꯗ ꯇꯣꯉꯥꯟꯂꯦ ꯁꯤꯗꯤ ꯃꯥꯂꯕ ꯄꯥꯔꯣꯇꯥ ꯍꯥꯏꯌꯦ
ꯑꯔ ꯄꯔꯣꯊꯥꯗꯣ ꯀꯩꯅꯣ ꯃꯅꯨꯡꯗ ꯏꯟꯖꯥꯡꯒꯨꯝꯕ ꯑꯝꯇ ꯇ ꯍꯥꯞꯇꯀꯣ
ꯍꯣꯏ ꯍꯥꯞꯇꯦ ꯍꯥꯞꯄꯕꯨꯗꯤ ꯑꯗꯣ ꯁꯤꯗꯗꯤ ꯃꯣꯏꯁꯦ ꯎꯝ
ꯎꯝ
ꯌꯥꯝ ꯉꯥꯡꯅꯤꯡꯉꯅ
ꯅꯪꯁꯨꯅꯦ ꯑꯩꯉ ꯑꯩ ꯈꯛꯇꯪ ꯅꯠꯇꯦ ꯍꯥꯏꯌꯨꯅꯦ ꯍꯥꯏꯌꯨꯅꯦ ꯇꯥꯔꯒꯦ
ꯁꯤꯗꯨꯗꯤ ꯄꯨꯔꯥ ꯄ꯭ꯂꯦꯟ ꯅꯠꯇꯦꯕ ꯃꯣꯏꯗ ꯈꯔ ꯇꯣꯡꯉꯥꯜꯂꯦꯕ
ꯑ ꯑꯗꯨꯒ ꯑꯁꯤꯗ ꯐꯪꯕꯗꯨꯒ ꯑꯩꯈꯣꯏꯗꯤ ꯄꯔꯥꯊꯥ ꯍꯥꯏꯌꯦꯅ ꯑꯩꯈꯣꯏ ꯃꯅꯤꯄꯨꯔꯗꯗꯤ
ꯍꯣꯏ
ꯑꯗꯨꯒ ꯃꯣꯏꯗꯗꯤ ꯄꯔꯣꯊꯥ ꯍꯥꯏꯌꯦꯕ
ꯄꯥꯔꯣꯇꯥ ꯍꯥꯏꯕ ꯃꯣꯏꯅ
ꯄꯔꯣꯊꯥ ꯄꯔꯣꯇꯥ ꯅꯠꯇꯦ ꯄꯔꯣꯊꯥ ꯍꯥꯏꯕ ꯃꯥ ꯂꯤꯗꯥ
ꯊꯥ ꯅꯠꯇꯤꯡꯌꯦ ꯄꯤ ꯑꯦ ꯑꯥꯔ ꯑꯣ ꯇꯤ ꯑꯦ ꯄꯥꯔꯣꯇꯥ ꯍꯥꯏꯕꯅꯦ
ꯑꯦ ꯔꯣ ꯑꯩꯈꯣꯏ ꯑ ꯑꯁꯤ ꯀꯦꯔꯦꯂꯥꯗ ꯐꯪꯕꯗꯨꯒ ꯃꯅꯥꯔꯝꯅꯤ ꯀꯣ
ꯍꯣꯏ ꯃꯥꯟꯅꯩꯌꯦ ꯑꯗꯣ ꯃꯍꯥꯎꯗꯤ ꯈꯔꯕꯨꯗꯤ ꯇꯣꯡꯉꯥꯜꯂꯤꯀꯣ ꯑꯗꯨꯗꯒ ꯑꯗꯨꯗꯨꯗꯤ ꯈꯔ ꯄꯤꯛꯄꯅꯦꯕꯀꯣ ꯁꯤꯗꯗꯤ ꯈꯔ ꯆꯥꯎꯋꯦ
ꯑ ꯁꯟꯁꯥꯒ ꯑ ꯁꯟꯁꯥꯒ ꯆꯥꯕꯗꯨ ꯌꯥꯝ ꯍꯥꯎꯋꯦ ꯑꯁ ꯁꯤꯗꯁꯨ ꯆꯥꯎꯋꯦ ꯍꯦ ꯄꯤꯛ ꯇꯦꯍꯦ ꯁꯤꯗ ꯑ ꯗꯨꯒ ꯃꯣꯏꯒꯤ ꯑꯣ ꯁꯟꯁꯥꯁꯨ ꯀꯌꯥꯝ ꯍꯥꯎꯋꯦ ꯑꯩ
ꯍꯥꯎꯕ ꯕꯨꯗꯤ ꯍꯥꯎꯋꯦ
ꯍꯥꯎꯋꯦ ꯃꯌꯥꯝ ꯍꯥꯎꯋꯦ ꯑꯗꯨꯒ ꯃꯣꯏꯅ ꯌꯦꯟ ꯊꯣꯡꯕꯁꯤꯁꯨ ꯍꯌꯥꯝ ꯍꯥꯎꯋꯦ ꯑꯩꯗꯤ ꯃꯣꯏ ꯏꯟꯁꯥꯡ ꯊꯣꯡꯕꯗꯤ ꯌꯥꯝ ꯍꯩꯌꯦ ꯑꯗꯨꯕꯨ ꯃꯣꯏꯅ ꯁꯝꯕ꯭ꯔ ꯍꯥꯏꯕ꯭ꯔꯥ ꯃꯣꯏꯅ ꯑꯩꯈꯣꯏꯅ ꯀꯥꯡꯁꯣꯏ ꯎꯝ ꯑꯩꯈꯣꯏꯅ ꯀꯥꯡꯁꯣꯏ ꯑꯣꯏꯅ ꯊꯣꯡꯕꯗꯣ ꯃꯣꯏꯅ ꯑꯗꯨꯃꯥꯏꯅ ꯊꯣꯡꯕꯗꯨ ꯍꯥꯎꯇꯦ
ꯃꯤꯗꯤ ꯑꯗꯨ ꯁꯝꯕꯔꯅ ꯍꯥꯎꯋꯦ ꯍꯥꯏꯌꯦ ꯑꯇꯣꯞꯄꯗꯤ ꯆꯥꯅꯤꯡꯗꯦ ꯍꯥꯏꯌꯦ ꯑꯩꯕꯨꯗꯤ ꯀꯅꯝ ꯀꯦꯝ ꯇ ꯆꯥꯅꯤꯡꯗꯦ
ꯑꯩ ꯁꯨꯝ ꯄꯥꯝ ꯄꯥꯝꯗꯦ ꯑꯗꯨꯗꯣ ꯃꯅꯝ ꯃꯅꯝ ꯅꯝꯊꯤꯕꯗꯨꯒ ꯃꯅꯝ ꯈꯨꯅꯝ ꯊꯤꯗꯨꯒ ꯃꯁ
ꯑꯍꯥꯎꯕꯁꯨ ꯌꯥꯎꯔꯝꯅꯦ ꯀꯩꯅꯣ
ꯑ ꯍꯥꯎ ꯍꯣꯏ ꯃꯣꯏꯅ ꯍꯥꯏꯌꯦ ꯑꯁꯤꯗ ꯐꯪꯕꯗꯨꯗꯤ ꯈꯔꯗꯤ ꯍꯥꯎꯇꯦ ꯍꯥꯏꯌꯦ ꯑꯗꯨꯕꯨ ꯑ ꯑꯗꯨꯕꯨ ꯃꯣꯏꯗꯤ ꯃꯥꯗꯤ ꯃꯥꯟꯅꯒꯅꯦꯕ ꯍꯥꯏꯗꯤ ꯑꯩ ꯃꯄꯥꯟꯗ ꯆꯠꯂꯕ ꯅꯍꯥ ꯆꯠꯂꯒ ꯆꯥꯏꯑ ꯑꯗꯨꯕꯨ ꯅꯍꯥꯟ ꯑꯩꯅ ꯆꯥꯕꯗꯨꯁꯨ ꯃꯣꯏ ꯃꯅꯝꯗꯣ ꯑꯩꯅ ꯃꯅꯝꯅ ꯍꯩꯅꯗꯕꯅꯦꯕ ꯑꯗꯨꯒ ꯃꯣꯏꯅ ꯑ ꯀꯩꯅꯣ ꯃꯥꯏꯒꯔꯦꯟ ꯊꯣꯡꯕꯗꯨ ꯃꯥꯏꯔꯦꯟ ꯊꯣꯡꯕꯗꯣ ꯑꯗꯨꯕꯨꯗꯤ ꯈꯔ ꯍꯥꯎꯋꯦ ꯃꯣꯏꯗꯤ ꯈꯔ ꯃꯁꯂꯥ ꯍꯥꯞꯄꯁꯨ ꯀꯩ ꯀꯩ ꯍꯥꯞꯄꯁꯨ ꯈꯔ ꯀꯃꯥꯏꯅ ꯍꯥꯏꯗꯣꯏꯅꯣ ꯐꯔꯗꯤ ꯑꯗꯨꯝ ꯌꯥꯏꯅꯀꯣ ꯑꯗꯨꯒꯤ ꯃꯥꯏꯔꯦꯟ ꯊꯣꯡꯕꯗꯨꯗꯤ ꯑꯗꯨꯝ ꯍꯥꯎꯋꯦ
ꯇꯜꯂꯦꯗ ꯅꯪꯒꯤꯁꯤꯗꯤ ꯃꯣꯏ ꯃꯣꯏ ꯑꯗꯣ ꯑꯗꯨꯝ ꯆꯥꯏ ꯑꯩꯗꯤ ꯀꯩꯝꯇ ꯆꯥꯕ ꯁꯨ ꯉꯝꯗꯦ
ꯑꯗꯨ ꯑꯩꯈꯣꯏꯅ ꯗꯨꯃꯥꯏꯅ ꯕꯅꯦ ꯑꯍꯥꯟꯕ ꯆꯥꯕ ꯀꯥꯟꯗꯗꯤ ꯍꯩꯅꯗꯦꯕꯀꯣ ꯑꯝꯇ ꯍꯩꯅꯗꯦꯕ ꯑꯗꯨꯕꯨ ꯑꯩꯈꯣꯏꯅ ꯆꯥ ꯆꯥ ꯆꯥꯔꯒ ꯀꯩꯅꯣ ꯇꯧꯕ ꯀꯥꯟꯗ ꯍꯩꯅꯔꯛꯄ ꯀꯥꯟꯗꯗꯤ ꯃꯍꯥꯎ ꯈꯪꯒꯅꯦꯕ ꯃꯍꯥꯎ ꯈꯪꯗꯕꯩꯅꯦꯕ ꯑꯩꯈꯣꯏꯅ
ꯑꯩ ꯌꯥꯝ ꯆꯥꯔꯦꯕꯀꯣ ꯑꯩ ꯑꯣꯐꯤꯁꯇ ꯆꯠꯂꯗꯤ
ꯑꯁ ꯌꯥꯔꯦ ꯅꯪ ꯅꯣꯏꯅ ꯆꯥꯕꯗꯣ ꯆꯥꯅꯤꯡ ꯇꯦ ꯆꯥꯕ ꯀꯥꯟꯗ ꯑꯁ ꯆꯥꯅꯤꯡꯗꯦ ꯍꯥꯎꯇꯦ ꯍꯥꯏꯔꯒ ꯑꯗꯨꯝ ꯇꯧ ꯑꯗꯨꯒꯤ ꯀꯩꯅꯣ ꯇꯧꯕꯅꯤ ꯍꯥꯎꯇꯕ
ꯅꯪꯗꯤ ꯃꯍꯧꯁꯥꯗꯒꯤ ꯑꯗꯨꯝ ꯃꯌꯥꯡꯒꯤꯁꯦ ꯑꯗꯨꯝ ꯆꯥ
ꯌꯥꯔꯦ ꯑꯩ ꯑꯗꯨꯃꯥꯏꯅ ꯇꯧꯗꯦ ꯑꯝꯇ ꯑ ꯅ ꯍꯥꯟꯗꯒꯤ ꯑꯗꯨꯝ ꯌꯨꯝꯗꯁꯨ ꯑꯩꯅ ꯈꯨꯟꯗ ꯂꯩꯕꯀꯥꯟꯗ ꯆꯝꯐꯨꯠꯀꯨꯝꯕ ꯈꯛꯇ ꯆꯥꯏ ꯅꯁꯤꯤꯟ ꯊꯣꯅꯦ
ꯑ
ꯑꯩꯈꯣꯏꯅ ꯆꯝꯐꯨꯠ ꯍꯥꯏꯕꯁꯦ
ꯍꯣꯏ
ꯍꯣꯏ ꯍꯣꯏ ꯈꯪꯉꯦ ꯈꯪꯉꯦ ꯍꯥꯏꯅ ꯍꯥꯎꯗ꯭ꯔꯁꯨ ꯍꯧꯖꯤꯛꯇꯤ ꯑꯃꯨꯛꯀ ꯈꯪꯉꯦ ꯎꯝ
ꯄꯔ ꯊꯁꯒꯦ ꯄꯔ ꯊꯁꯒꯦ
ꯑ ꯑꯗꯨ ꯅꯪ ꯅꯪ ꯅꯣꯏꯒꯤ ꯑꯣꯛꯁꯥꯗꯨꯒ ꯆꯥꯃꯤꯟꯅꯑꯣ ꯍꯥꯎꯅꯤꯌꯦ
ꯍꯣꯏ ꯑꯣꯛꯆꯥꯥꯁꯨ ꯃꯇꯨꯝ ꯌꯥꯎꯔꯤꯗ ꯑꯂꯨ ꯇꯉꯥꯏꯈꯗ
ꯀ ꯀꯖꯤ ꯀꯌꯥ ꯊ ꯍꯣꯡꯒꯦ
ꯃꯀꯥꯏꯇ
ꯃꯈꯥꯏ ꯍꯛꯇꯥꯁ
ꯅꯍꯥꯟ ꯉꯔꯥꯡꯅꯦ ꯑꯩꯈꯣꯏ ꯀꯩꯅꯣ ꯆꯥꯏꯕ ꯌꯦꯟ ꯀꯂꯤ ꯆꯥꯒꯗꯤꯕꯔꯒ ꯁꯥꯍꯦꯕ ꯀꯣ
ꯆꯥꯅꯤꯡꯕꯅꯝ ꯁꯤꯗꯧꯔꯦ ꯑꯩ ꯂꯥꯛꯄ ꯅꯨꯃꯤꯠꯇ ꯃꯌꯥꯝ ꯃꯥ ꯊꯣꯡꯕꯤ ꯑꯗꯨꯗ
ꯊꯣꯡꯕꯤꯗꯣꯏꯅꯦ ꯀꯩꯅꯣ
ꯑꯁ ꯑꯩꯗꯣ ꯑꯩ ꯑꯩ ꯏꯊꯟꯇ ꯑꯩ ꯏꯊꯟꯇ ꯀꯦ ꯖꯤ ꯑꯃ ꯆꯥꯕ ꯉꯝꯒꯅꯤ ꯑꯗꯨꯗꯣ ꯑꯁꯤꯁꯒꯤ ꯉꯝꯒꯅꯤ ꯉꯝꯒꯅꯤ ꯑꯩ ꯉꯃꯗꯤ ꯀꯃꯥꯏꯅ ꯇꯧ ꯇꯨꯗꯣꯏꯕ
ꯅꯪꯅ ꯄꯤꯌꯣ ꯍꯥꯏꯕꯗ ꯑꯗꯨꯝ ꯄꯤꯖꯒꯦ
ꯑꯁꯦ ꯀ ꯀꯣꯁ ꯊꯦꯡꯀ꯭ꯌꯨ ꯑꯗꯨꯗꯤ ꯑꯩ ꯂꯥꯛꯄ ꯅꯨꯃꯤꯠꯇ ꯑꯗꯨꯝ ꯊꯣꯡꯕꯤꯌꯣ ꯍꯣꯏ ꯌꯦꯡꯁꯦ ꯌꯦꯡꯅꯕ ꯇꯥꯔꯦ
ꯉꯔꯥꯡꯗꯣ ꯏꯃꯥꯟꯅꯕꯤ ꯆꯥꯔꯒ ꯌꯥꯝ ꯍꯥꯎꯋꯦ ꯍꯥꯏꯌꯦ ꯑꯃꯨꯛꯀ ꯊꯣꯡꯕꯤꯌꯣ ꯍꯥꯏꯌꯦ ꯃꯥꯁꯨ
ꯑꯁ ꯑꯩꯗꯤ ꯈꯨꯍꯥꯎ ꯑꯃꯅꯦ ꯑ ꯑꯩ ꯀꯦꯖꯤ ꯑꯃ ꯆꯥꯕ ꯉꯝꯒꯅꯤ ꯍꯥꯏꯗꯤ ꯑꯩꯗꯤ ꯀꯩꯅꯣ ꯎꯝ ꯀꯩꯅꯩꯅ ꯀꯂꯏꯖꯒ ꯀꯩ ꯍꯥꯏꯦꯕ
ꯏꯁꯨ ꯊꯥꯗꯗ
ꯑꯁ ꯀꯥꯎꯈ꯭ꯔꯦ ꯑꯩ ꯈꯪꯗꯤ ꯈꯪꯕꯅꯦ ꯑꯗꯨꯗꯣ
ꯑꯗꯨꯗꯝ ꯍꯥꯎꯗꯤ ꯍꯥꯎꯦ
ꯀꯂꯥꯏꯖꯥꯖꯤ ꯀꯂꯥꯏꯖꯥꯖꯤ ꯀꯔ ꯑꯗꯨꯅ ꯃꯊꯤꯕꯨꯡ ꯌꯥꯎꯕꯗꯨꯔꯥ ꯑ ꯑꯗꯨꯗ ꯑꯗꯨꯗꯨ ꯄꯥꯝꯃꯦ ꯑꯩꯗꯤ ꯑꯃꯗꯨꯗꯤ ꯄꯥꯝꯗꯦ
ꯍꯥꯎ ꯃꯅꯤ
ꯑꯗꯨ ꯐꯛꯇ ꯑꯩ ꯀꯦꯖꯤ ꯑꯃ ꯆꯥꯕ ꯉꯝꯒꯅꯤ ꯑꯃꯗꯨꯗꯤ ꯆꯥꯕ ꯉꯝꯔꯣꯏ ꯑꯗꯨꯕꯨ
ꯉꯃꯣꯦ ꯀꯦꯖꯤ ꯑꯃꯕꯨꯗꯤ ꯁꯨꯡ ꯉꯝꯃꯦ ꯉꯝꯃꯣꯏꯌꯦ ꯑꯩꯈꯣꯏ ꯃꯤ ꯑꯍꯨꯝ ꯆꯥꯕꯅꯦ ꯆꯥ ꯉꯝꯗꯦ ꯅꯨꯃꯤꯗꯥꯡꯗ ꯁ ꯑꯃꯨꯛꯀ
ꯉꯝꯒꯅꯤ ꯍꯥꯏꯕ ꯉꯝꯒꯅꯤ ꯍꯥꯏꯕ ꯑꯩ ꯉꯥꯝꯒꯅꯤ ꯏꯊꯟꯇꯒꯤ ꯊꯣꯡꯕꯤꯌꯣꯅꯦ ꯅꯣꯏꯒꯤ ꯇꯣꯉꯥꯟꯅ ꯑꯃ ꯑꯩꯒꯤ ꯇꯣꯉꯥꯟꯅ ꯑꯃ
ꯅꯁꯤꯤꯡ ꯀꯟꯃꯅꯤ
ꯑꯣ ꯃꯤꯗꯥ ꯇꯁꯦꯡꯒꯤꯦ ꯍꯥꯏꯔꯒ ꯀꯩꯗꯧꯅꯦ
ꯁꯨꯡꯉꯝ ꯍꯦꯉꯝꯃꯣꯏꯗ
ꯉꯝꯒꯅꯤꯑ ꯅꯣꯏꯒꯤ ꯑ ꯀꯩꯅꯣ ꯑꯁ ꯃꯤ ꯃꯈꯣꯟ ꯇꯥꯏꯕ ꯍꯥꯎꯔꯤꯗ
ꯍꯣꯏ ꯃꯄꯥꯟꯗ ꯍꯣꯏ ꯈꯔ ꯃꯤ ꯂꯩꯔꯝꯕꯎꯀꯣ ꯑꯗꯨꯒꯤꯅꯦ
ꯂꯥꯡꯒꯅꯨ ꯍꯥꯏꯌꯣ ꯅꯪꯅꯊꯟꯇ ꯂꯩꯕ ꯃꯐꯝꯗ ꯀꯣꯜ ꯇꯧꯗꯣꯏꯅꯦ
ꯇꯧꯔꯛꯀꯦ ꯍꯣꯔꯦꯟ
ꯑꯗꯨꯕꯨ ꯍꯧꯖꯤꯛꯀꯤꯗꯤ ꯂꯣꯏꯌꯣꯍꯦ ꯑꯗꯨꯕꯨ ꯅꯪ ꯈꯔ ꯑꯁ
ꯀꯩꯅꯣ ꯀꯩꯗꯧꯔꯒꯦ
ꯊꯣꯡꯂꯣꯝꯁꯤꯜꯂꯣ ꯌꯥꯗ꯭ꯔꯣ
ꯑꯩ ꯍꯧꯖꯤꯛ ꯁꯛꯈꯣꯝ ꯀꯤꯠꯆꯟꯗ ꯄꯔꯣꯊꯥ ꯁꯦꯝꯕꯀꯣ ꯑꯗꯨꯏꯅꯦ ꯇꯦ
ꯅꯪꯅ ꯁꯦꯝꯃꯒ ꯆꯥꯗꯣꯏꯔꯣ ꯍꯥꯏꯁꯦ
ꯃꯥꯅꯦ ꯅꯠꯇꯦ ꯃꯣꯏ ꯔꯦꯗꯤꯃꯦꯗꯇ ꯌꯣꯜꯂꯦꯕꯀꯣ ꯔꯦꯗꯤꯃꯦꯠꯇꯣ ꯌꯣꯜꯂꯒ ꯑꯩꯅ ꯑꯗꯨꯝ
ꯁꯥꯍꯥꯟꯗꯣꯏꯕ
ꯆꯥꯍꯜꯂꯒ ꯃꯨꯟꯍꯟꯗꯣꯏꯕ ꯍꯣꯏ
ꯃꯨꯟꯗ꯭ꯔꯤꯕꯣ ꯍꯥꯏꯁꯦ ꯃꯣꯏꯅ ꯌꯣꯟꯕꯗꯣ
ꯃꯨꯗꯌꯦ
ꯑꯣ ꯑꯩꯗꯤ ꯑꯩꯈꯣꯏꯗꯗꯤ ꯑꯗꯨꯃꯥꯏꯅ ꯇꯧꯗꯕꯤꯗ ꯑꯩꯈꯣꯏꯅ ꯑ ꯆꯥꯅꯤꯉꯥꯏ ꯅꯍꯥꯟ ꯑꯩꯈꯣꯏꯅ ꯑꯣꯗꯔ ꯇꯧꯕꯗꯣ ꯕꯔꯣꯇꯥꯗꯣ ꯑꯗꯨꯒ ꯑꯣꯛꯁꯥ ꯅꯠꯇꯕ ꯌꯦꯟꯁꯥ ꯑ ꯀꯔꯤꯕ ꯑꯣꯛꯁꯥ ꯅꯠꯇꯕ ꯀꯩꯅꯣ ꯁꯟꯁꯥꯗꯣ ꯑꯩ ꯇꯧꯔꯒ ꯍꯥꯎ ꯃꯥꯅꯦ
ꯑꯣ ꯍꯧꯖꯤꯛꯇꯤ ꯁꯟꯁꯥꯒꯨꯝꯕ ꯆꯥꯅꯤꯡꯉꯥꯏ ꯍꯥꯏꯗꯤ ꯆꯥꯅꯤꯡꯕ ꯑꯝꯇ ꯐꯥꯎꯗꯦꯗ
ꯌꯥꯝ ꯍꯥꯎꯋꯦ ꯑꯩꯗꯤ ꯆꯥꯅꯤꯡꯉꯦ ꯑꯩꯗꯤ ꯆꯥꯕ ꯐꯪꯗ꯭ꯔꯕꯅꯤꯅ
ꯆꯥꯅꯤꯡꯕ ꯑꯝꯇ ꯐꯥꯎꯖꯩ
ꯌꯥꯝ ꯁꯥꯅꯤꯡꯉꯦ
ꯍꯌꯦꯡ ꯋꯥꯏ ꯀꯩꯅꯣ ꯇꯧꯔꯀꯥꯟꯗ ꯅꯪ ꯂꯥꯛꯑꯀꯥꯟꯗ ꯊꯣꯡꯕꯤꯒꯦ
ꯍꯣꯏ ꯑꯁ ꯑꯩ ꯆꯥꯉꯦꯅꯁ ꯀꯤꯗꯧꯔꯦ ꯀꯌꯥ ꯀꯌꯥ ꯑꯣꯏꯗꯣꯏꯅꯣ ꯀꯦꯖꯤꯗ
ꯃꯤ ꯃ ꯃꯊꯤꯕꯣꯡꯒꯨꯝꯕ ꯀꯩꯅꯣ ꯇꯧꯕꯗꯨꯅ ꯇꯥꯋꯜꯗꯨꯅꯅꯦ
ꯍꯥꯏꯗꯤ ꯃꯅꯨꯡꯅꯨꯡꯁꯥ ꯍꯥꯏꯌꯨꯅꯦ ꯀꯩꯅꯣꯅꯦ
ꯑꯗꯣ ꯇꯣꯉꯥꯟ ꯇꯣꯉꯥꯜꯂꯦꯕ
ꯑꯣ ꯃꯣꯏꯅ ꯇꯣꯉꯥꯟ ꯇꯣꯉꯥꯟꯅ ꯌꯣꯟꯕꯀꯣ ꯑꯗꯨ ꯀꯩꯅꯣ ꯄꯨꯂꯞ ꯄꯨꯟꯕꯗꯨꯗꯤ
ꯄꯨꯂꯞ ꯄꯨꯟꯕ ꯑꯗꯨꯝ ꯌꯣꯟꯖꯩ ꯁꯤꯗꯗꯤ ꯇꯣꯉꯥꯟ ꯇꯣꯉꯥꯟ ꯑꯗꯨꯝ ꯌꯣꯜꯂꯦ
ꯑ ꯑꯗꯨ ꯅꯃꯅꯕꯤꯗꯨ ꯑꯁꯤ ꯌꯥꯎꯍꯜꯂꯣꯅ
ꯍꯥ
ꯅꯃꯥꯟꯅꯕꯤ ꯁꯣ ꯑꯁꯤ ꯌꯥꯎꯍꯜꯂꯕ
ꯍꯣꯏ ꯌꯧꯍꯟꯒꯦ
ꯑꯗꯨꯒ ꯅꯨꯄꯥꯅꯤ ꯔꯨꯝ ꯑꯃꯗ ꯋꯥꯔꯤ ꯁꯥꯔꯁꯨꯅꯦ ꯈꯔ ꯈꯔ ꯌꯥꯝꯅ ꯁꯣꯐ ꯑꯣꯏꯅ ꯍꯥꯏꯇꯔꯦ ꯈꯔ ꯇꯧꯕꯗꯣ ꯑꯗꯨꯝ ꯀꯩꯅꯣ ꯇꯧꯀ ꯑꯗꯨ ꯅꯪꯅ ꯊꯕꯛ ꯇꯧꯕ ꯀꯥꯟꯗ ꯅꯪꯅ ꯊꯕꯛ ꯇꯧꯕ ꯀꯥꯟꯗ ꯃꯥꯗꯤ ꯑꯗꯨꯝ ꯇꯨꯝꯃꯒ ꯂꯩꯕ꯭ꯔꯥ ꯅꯠꯇ꯭ꯔꯒ
ꯍꯣꯏ ꯇꯨꯝꯃꯦ ꯃꯥꯅ ꯕꯣꯜ ꯑꯗꯨꯝ ꯌꯦꯡ ꯑꯗꯨꯒ ꯃꯔꯛ ꯃꯔꯛꯇ ꯕꯣꯔ ꯌꯦꯡꯉꯦ ꯑꯗꯣ ꯇꯨꯝꯃꯦ ꯉꯍꯥꯛ ꯉꯔꯥꯡ ꯑꯩꯕꯥꯎ ꯌꯦꯡꯉꯦꯕꯀꯣ
ꯎꯝ
ꯇꯨꯝꯅꯤꯡꯃꯟꯗꯅꯕ ꯕꯣꯠꯁꯨ ꯌꯦꯡꯕ ꯌꯦꯡꯕ ꯂꯣꯏꯔꯦ ꯑꯗꯨꯝ
ꯑꯗꯨ ꯇꯨꯝꯅꯤꯡꯉꯗꯤ ꯑꯗꯨꯝ ꯇꯨꯝꯃꯣ ꯍꯥꯏꯕ ꯍꯥꯏꯗꯤ ꯅꯪꯅ ꯊꯕꯛ ꯇꯧꯕ ꯇꯧꯗꯕ ꯀꯥꯟꯗꯗꯤ ꯑꯗꯨꯝ ꯇꯨꯝꯃꯣ ꯑꯗꯨ ꯀꯩꯅꯣ ꯎꯝ ꯕꯣꯜ ꯁꯅꯕꯗꯨꯗꯤ ꯌꯦꯡꯗ꯭ꯔꯁꯨ ꯌꯥꯏꯅ
ꯍꯣꯏ ꯑꯗꯨꯕꯨꯗꯤ ꯌꯦꯡꯉꯔꯣꯏ ꯉꯁꯤꯗꯤ ꯌꯦꯡꯉꯔꯣꯏ ꯐꯖꯅ ꯇꯨꯝꯊꯣꯛꯇꯣꯏꯅꯦ
ꯑꯗꯨ ꯃꯥꯗꯤ ꯀꯗꯥꯏꯗꯒꯤ ꯌꯦꯡꯕꯅꯣ ꯐꯣꯟꯗ ꯌꯦꯡꯕ ꯇ ꯃꯥꯄ ꯁꯥꯞ ꯄꯤꯔꯒ ꯌꯦꯡꯕ꯭ꯔꯥ ꯅꯠꯇ꯭ꯔꯒ
ꯁꯥ ꯄꯤꯗꯗ ꯀꯏꯅꯦ
ꯎꯝ
ꯅꯣꯏꯁꯨ ꯑꯗꯨꯝ ꯌꯦꯡꯕ ꯌꯥꯏꯅ
ꯍꯣꯏ ꯑꯩꯗꯣ ꯌꯦꯕ ꯌꯦꯡꯕꯗꯤ ꯌꯥꯏꯕꯀꯣ ꯑꯩꯗꯤ ꯑꯩꯗꯤ ꯉꯟꯅ ꯇꯨꯝꯗꯕ ꯅ ꯊꯦꯡꯅ ꯊꯦꯡꯅ ꯇꯨꯝꯕꯅꯤꯅ ꯑꯗꯨꯝ ꯌꯥꯗꯤ ꯌꯥꯕꯅꯤ
ꯑꯥ ꯉꯟꯅ ꯇꯨꯝꯂꯤꯉꯩꯗꯤ ꯍꯣꯏ ꯐꯪꯗ꯭ꯔꯦꯀꯣ